ꯑꯗ ꯃꯣꯏ ꯌꯥ
ꯇꯥꯔꯦ ꯍꯥ ꯇꯧꯗꯦꯗ ꯀꯥꯈꯠꯂꯒꯦ ꯇꯧꯕ ꯑꯩ ꯀꯥꯈꯠꯂꯒꯦ ꯇꯧꯕ
ꯀꯥꯡ ꯆꯤꯛꯇꯧ ꯀꯥꯡ ꯆꯤꯛꯇꯧ ꯃꯥꯜꯂꯦ ꯌꯥꯅꯤ ꯃꯊꯛꯇ ꯀꯥꯡꯒꯟ
ꯇꯥꯕ꯭ꯔꫭ
ꯇꯥꯔꯕ ꯍꯥꯏꯔꫭ
ꯇꯥꯏ
ꯆꯥꯛꯀ ꯆꯥꯖꯦ ꯇꯥꯗ꯭ꯔꯣ
ꯇꯥꯏꯌꯦ
ꯑꯥꯏꯁ ꯌꯥꯗ꯭ꯔꯦ ꯍꯟꯗꯛꯇꯤ ꯂꯣꯛ ꯇꯧꯔꯦ ꯑꯃꯨꯛ
ꯀꯩ ꯀꯩ ꯇꯧꯁꯤꯜꯂꯕ ꯉꯁꯤꯒꯤ
ꯀꯩ ꯇꯧꯁꯤꯜꯂꯕ ꯍꯥꯏꯗꯤ
ꯍꯥꯥ
ꯀꯩ ꯀꯩ ꯇꯧꯁꯤꯜꯂꯕꯗꯤ ꯀꯩꯅꯣ
ꯉꯁꯤ ꯅꯨꯃꯤꯠꯀꯤ ꯂꯩꯗꯅ
ꯍꯧꯒꯠꯂꯦ ꯕ꯭ꯔꯁ ꯇꯧꯔꯦ
ꯎꯝ
ꯌꯦꯔꯨꯝ ꯐꯨꯠꯂꯝꯃꯦ
ꯎꯝ
ꯆꯨꯖꯥꯛ ꯐꯨꯠꯂꯝꯃꯦ ꯉꯔꯥꯡ ꯂꯩꯔꯛꯄ ꯄꯤꯁꯨꯝꯗꯒꯤ ꯆꯍꯥꯎꯒꯤ
ꯎꯝ
ꯑꯗꯨ ꯐꯨꯠꯂꯝꯃꯦ ꯑꯌꯨꯛ ꯉꯟꯇꯥꯗ ꯑꯗꯣ ꯑꯩꯅ ꯍꯧꯒꯠꯄꯗꯤ ꯄꯨꯡ ꯇꯔꯦꯠ ꯅꯤꯄꯥꯟ ꯇꯥꯔꯦ ꯑꯗꯨꯅ ꯃꯆꯦꯠ ꯈꯤꯇꯪ ꯈꯥꯛꯑꯝꯃꯦ
ꯑꯦ
ꯑꯗꯨ ꯆꯥꯥꯁꯜꯂꯦ ꯏꯁꯤꯡ ꯑꯁꯥꯕ ꯂꯨꯝꯃꯦ ꯊꯛꯑꯦ ꯇꯦꯡꯉꯦ ꯈꯟꯅꯥꯎ ꯑꯃꯨꯛ ꯏꯁꯤꯡ ꯑꯁꯥꯕ ꯈꯔ ꯊꯥꯡꯒꯠꯂꯒ ꯊꯨꯝꯒ
ꯎꯝ
ꯑꯗꯩꯗꯤ ꯐꯤꯁꯨꯕ ꯍꯧꯔꯦ ꯁꯨꯔꯦ ꯁꯨꯔꯦ ꯁꯨꯔꯦ ꯐꯤ ꯇꯤꯡꯖꯤꯡꯂꯝꯕ ꯈꯔ ꯁꯨꯗꯣꯛꯑꯦ ꯢꯁꯤꯡꯗꯨꯖꯨ ꯇꯥꯗꯗꯅ ꯐꯤ ꯁꯨꯕꯝꯕꯣꯛ ꯌꯧꯕ ꯉꯝꯗꯗꯅ ꯆꯤꯡ ꯃꯈꯣꯡꯗ ꯑꯃꯨꯛ ꯌꯥꯔ ꯍꯣꯜꯂꯒ ꯁꯨꯔꯦ
ꯎꯝ ꯀꯩꯅꯣ ꯆꯤꯟꯗꯔꯣ ꯁꯥꯄꯣꯟ ꯗꯣꯐꯇꯣ ꯂꯩꯔꯣꯏꯗ ꯍꯩ ꯂꯩ ꯆꯠꯄꯅꯤ ꯌꯦꯡꯀꯦꯔꯥꯡ ꯍꯪꯕꯅꯤꯗ ꯂꯩꯔꯔꯣꯢ ꯄꯩꯁꯥ ꯌꯥꯎꯗꯦ ꯂꯩꯔꯣꯏ ꯌꯥ ꯄꯩꯁꯥ ꯌꯥꯎꯗꯦꯕ ꯂꯥꯏ ꯍꯩ ꯈꯤꯇ ꯂꯩꯒꯦ ꯍꯌꯦꯡꯗꯤ ꯅꯣꯡ ꯄꯥꯂꯦꯅ ꯇꯧꯕ
ꯆꯪꯉꯒ ꯄꯨꯊꯣꯛꯎꯅꯦ
ꯉꯔꯥꯡ ꯂꯨꯄꯥ ꯆꯥ ꯄꯤꯕ ꯂꯣꯢꯒ꯭ꯔꯕꯣ ꯅꯪ ꯀꯥꯢ ꯊꯝꯒ꯭ꯔꯦ
ꯉꯥꯡ ꯂꯣꯢꯁꯟꯒ꯭ꯗꯦꯗ ꯀꯥꯢꯗꯩꯅꯣ
ꯈꯣꯡꯒꯥꯎ ꯐꯣꯠꯄ ꯂꯨꯄꯥ ꯌꯥꯈꯩꯈꯛꯅꯦ
ꯑꯦ ꯄꯤꯒꯦ ꯄꯤꯒꯦ ꯑ ꯈꯪꯗꯦ ꯑꯗꯨꯗꯤ ꯆꯥ ꯂꯥꯎꯅ ꯂꯣꯢꯁꯤꯜꯂꯒ
ꯂꯣꯏꯕ ꯍꯥꯢꯖꯦ ꯍꯦꯛꯇ ꯌꯥꯔꯣꯏ ꯂꯣꯏ ꯉꯝꯃꯣꯏꯅꯦ ꯌꯥꯝꯃꯦ ꯁꯥꯡꯉꯤꯅꯦ ꯄꯨꯡ ꯑꯍꯨꯝ ꯃꯔꯤꯒꯤ
ꯎꯝ ꯄꯨꯡ ꯑꯃ ꯇꯧꯔꯖꯤ ꯅꯪꯒꯤ ꯄꯨꯡ ꯅꯪ ꯑꯩꯒꯤ ꯑꯅꯤ ꯅꯪꯒꯤ ꯑꯅꯤ
ꯄꯨꯡ ꯑꯅꯤ ꯃꯌꯥꯅꯦꯕ ꯃꯤ ꯑꯅꯤꯒꯤ ꯇꯧꯔꯗꯤ
ꯑꯣꯀꯦ ꯑꯩꯃꯨꯛ ꯇꯧ ꯂꯣꯢꯔ ꯅꯪ ꯑꯃꯨꯛ ꯇꯧꯕ
ꯑꯗꯨꯅꯦ ꯍꯥꯢꯖꯦ ꯄꯨꯡ ꯑꯅꯤ ꯃꯌꯥꯅꯦ ꯃꯉꯥ ꯃꯉꯥꯗꯗꯤ ꯋꯥꯟ ꯍꯋꯥꯔ ꯐꯣꯔꯇꯤ ꯃꯤꯅꯠꯅꯦꯕ
ꯎꯝ ꯈꯨꯎꯞ
ꯋꯥꯔꯤ ꯈꯔ ꯉꯥꯡꯉꯧꯅꯦ ꯑꯩꯅ ꯁꯨꯝ ꯉꯥꯡꯕꯖꯨ ꯌꯥꯔꯣꯏ ꯃꯤ ꯑꯅꯤ ꯋꯥꯔꯤ ꯁꯥꯟꯅꯗꯝꯅꯤ
ꯒꯨꯠ ꯅꯥꯏꯠ ꯀꯥꯡ ꯍꯤꯗꯥꯛ ꯊꯥꯔꯤꯅꯦ
ꯎꯝ ꯃꯥ ꯇꯧꯔꯗꯤ ꯅꯪ ꯐꯪꯉꯣꯏ ꯍꯥꯢꯕ ꯄꯩꯁꯥꯗꯣ
ꯎꯝ ꯀꯥꯡ ꯍꯤꯗꯥꯛ ꯊꯥꯗꯦ ꯑꯗꯨꯒꯤꯅꯦ ꯁꯤ ꯀꯩ ꯃꯊꯦꯜ ꯇꯧꯁꯤꯜꯂꯕ ꯉꯁꯤꯗꯤ
ꯉꯁꯤꯗꯤ ꯚꯦꯂꯟꯇ꯭ꯔꯤ ꯏꯔꯣꯜꯂꯦ
ꯅꯪꯖꯨ ꯍꯪꯉꯛꯀꯗꯕꯅꯤꯅꯦ
ꯑꯩ ꯍꯪꯒꯦ ꯍꯪꯉꯤꯖꯤꯅꯤ ꯚꯦꯂꯦꯟꯗ꯭ꯔꯤ ꯏꯔꯣꯝꯕ ꯇꯧꯁꯜꯂꯦ
ꯎꯝ
ꯀꯣꯜꯂꯃꯅꯤ ꯀꯥꯡꯍꯧ ꯑꯝ ꯇꯧꯁꯜꯂꯦ ꯕꯣꯔꯤ ꯍꯥꯞꯄꯒ ꯃꯪꯒꯟ ꯈꯔ ꯍꯥꯞꯄꯒ ꯆꯅꯥ
ꯎꯝ ꯍꯧꯖꯤꯜꯂꯦ
ꯍꯥꯎꯇꯦ ꯅꯥꯕꯅꯤꯅ ꯆꯥꯚꯝ ꯊꯛꯄꯝ ꯑꯃ ꯏꯈꯪ ꯈꯪꯗꯦꯗ꯫ ꯃꯤ ꯀꯅꯥ ꯀꯅꯥ ꯅꯥꯔꯦ ꯏꯔꯣꯏ ꯆꯠꯂꯨꯕꯗꯒꯤ꯫
ꯍꯣꯔꯦꯟꯗꯤ ꯅꯥꯕꯅꯦ꯫
ꯃꯣꯏꯗꯤ ꯌꯥꯝ ꯀꯟꯅ ꯅꯥꯗꯦꯅꯦ ꯑꯩꯅ ꯍꯦꯛꯇ ꯍꯦꯟꯖꯜꯂꯤꯅꯦ꯫ ꯉꯁꯥꯏ ꯆꯠꯇ꯭ꯔꯦ ꯀꯅꯥꯝꯇ꯫
ꯆꯠꯂꯝꯃꯔꯣꯢ ꯀꯩꯝꯃ ꯎꯔꯛꯇꯦ꯫
ꯉꯥ ꯀꯧꯇꯥ ꯆꯥꯔꯨꯗꯩ ꯍꯦꯟꯖꯜꯂꯤꯅꯦ ꯑꯩ꯫
ꯀꯩ ꯆꯥꯎꯔꯨꯕ ꯑꯩꯕ꯫
ꯉꯥ ꯀꯧꯇꯥꯗꯣ ꯁꯤꯜꯂꯤꯗꯅ꯫
ꯑꯁꯤꯟꯕꯔꯣ ꯆꯥꯢꯖꯦ꯫
ꯍꯣꯏ ꯉꯥ ꯀꯧꯇꯥꯗꯣ ꯆꯥꯔꯨꯕꯗꯩ ꯍꯦꯟꯖꯜꯂꯦꯕ꯫
ꯑꯁꯤꯟꯕ ꯄꯣꯠꯂꯥꯕ꯫
ꯑꯣ
ꯌꯥꯗ꯭ꯔꯦ ꯀꯣꯏ ꯆꯄꯕꯨ ꯌꯥꯔꯣꯢꯗꯣꯢꯔ ꯀꯩꯅꯣ꯫
ꯌꯥꯅꯤ ꯌꯥꯅꯤ ꯍꯌꯦꯡ ꯐꯍꯟꯂꯣ꯫
ꯅꯨꯡꯁꯤ ꯀꯥꯏ ꯁꯥꯁꯦꯒꯣ?
ꯌꯥꯏ ꯌꯥꯏ
ꯄꯨꯡ ꯑꯃꯅꯤ ꯑꯗꯥꯏꯗ ꯅꯦ ꯉꯟ ꯇꯥꯕ ꯐꯩ꯫
ꯃꯤ ꯀꯌꯥꯅꯣ?
ꯄꯨꯡ ꯑꯃꯅꯤ ꯑꯗꯥꯏ ꯆꯠꯂ ꯂꯣꯏꯔꯦ ꯀꯩꯅꯣ ꯑꯅꯤꯒ ꯇꯥꯕ ꯑꯃ ꯃꯈꯥꯏꯒ ꯇꯥꯕꯗꯣ꯫
ꯎꯝ ꯑꯅꯤ ꯇꯥꯔꯗꯤ ꯌꯥꯔꯦ꯫
ꯑꯣ
ꯔꯤꯁ꯭ꯔꯁ ꯋ꯭ꯔꯛ ꯑꯅꯤ ꯑꯍꯨꯝ ꯑꯣꯀꯦ ꯑꯣꯀꯦ ꯍꯌꯦꯡꯗꯤ ꯄꯥꯔꯇꯤꯗ꯫
ꯈꯪꯗꯦꯅꯦ ꯑꯗꯨꯅꯤꯅꯦ ꯐꯇꯥꯥꯗꯤ ꯆꯠ ꯌꯥꯔꯣꯢ ꯗꯣꯢꯅꯦ꯫ ꯍꯦꯟꯖꯤꯟꯕ ꯌꯥꯗꯕꯅꯤꯅ꯫
ꯎꯝ
ꯇꯨ ꯅꯥꯁꯟꯂꯛꯑꯦꯕ
ꯂꯩꯈꯣꯝ ꯈꯔ ꯁꯥꯟꯅꯗꯗꯤ ꯌꯥꯔꯣꯏ꯫
ꯂꯩꯈꯣꯝꯒꯤ ꯅꯠꯇꯦ꯫ ꯃꯆꯤꯟ ꯂꯣꯛ ꯊꯨꯡꯕ ꯑꯉꯥꯡꯅ ꯃꯅꯞ ꯃꯇꯤꯟꯗꯣ ꯢꯁꯤꯡꯗꯨꯒ ꯆꯦꯁꯤꯜꯂꯗꯤ ꯆꯤꯡꯖꯜꯂꯗꯤ ꯑꯗꯨꯝ ꯊꯨꯡ ꯇꯥꯝꯃꯤꯅꯦ ꯃꯩꯛꯇꯣ ꯑꯗꯨꯝ꯫
ꯎꯝ
ꯑ ꯉꯥꯛꯇꯪ ꯑꯣꯢꯅ ꯌꯦꯡꯅꯤ ꯍꯥꯏꯔꯦ ꯍꯣꯔꯦꯟ꯫ ꯃꯈꯥꯗ
ꯄꯨꯂꯞꯅ ꯅꯔꯦꯗꯒꯤ ꯎꯝ
ꯍꯥꯥ ꯍꯣꯔꯦꯟ ꯃꯈꯥꯗꯤ ꯍꯣꯔꯦꯟ ꯃꯈꯥꯗꯤ ꯌꯦꯡꯅꯤ ꯍꯥꯏꯕ꯭ꯔꯕ
ꯈꯪꯗꯦꯗ ꯍꯥꯏꯅꯗ ꯃꯥꯜꯂꯦꯗ
ꯎꯝ ꯑꯃꯤꯅ ꯍꯣꯔꯦꯟ ꯌꯦꯡꯒꯗ꯭ꯔꯥ ꯀꯥꯏ ꯍꯪꯉꯦ ꯑꯗꯨꯏꯅꯦ
ꯗꯨꯃꯥꯗ ꯍꯪ ꯍꯪꯕ ꯇꯥꯕ
ꯑꯩꯉꯣꯟꯗꯖꯨ ꯍꯪꯉꯛꯑꯦꯅꯦ
ꯎꯝ
ꯂꯤꯡꯗꯧ ꯃꯥꯂꯦ ꯃꯣꯢ
ꯑꯁ ꯑꯩꯗꯤ ꯌꯦꯡꯉꯔꯣꯏꯗ ꯌꯨꯝꯗ ꯑꯣꯏꯅ ꯌꯦꯡꯉꯒꯦ
ꯌꯦꯡꯕꯨ ꯌꯦꯡꯒꯗ꯭ꯔꯗ ꯈꯡꯗꯦ ꯍꯥꯢ ꯏꯁꯄꯦꯟ ꯑꯃ ꯍꯧꯗꯅ ꯌꯦꯡꯉꯒ
ꯈꯡꯗꯦ ꯑꯩ ꯐ꯭ꯔꯥꯟꯁꯀ ꯏꯁꯄꯦꯟꯒ ꯏꯪꯂꯦꯟꯒ ꯑꯍꯨꯝꯗꯤ ꯕꯦꯠ ꯇꯧꯒꯤꯝꯅꯤ ꯐꯥꯎꯔꯗꯤ ꯂꯤꯁꯤꯡ ꯌꯥꯡꯈꯩꯅꯤ
ꯑꯗ ꯐꯥꯎꯕꯩ ꯂꯣꯜꯇꯔꯤ ꯑꯃꯨꯛ ꯑꯣꯠꯇꯣꯢ ꯑꯣꯢꯔꯝꯒꯅꯤꯅꯦ
ꯂꯣꯇꯔꯤꯗꯤ ꯢꯐꯥꯎꯗ ꯐꯥꯎꯅꯤꯃꯤ
ꯀꯅꯥꯅ ꯈꯪꯕꯅꯣꯗ
ꯀꯅꯥꯅ ꯈꯡꯕ ꯐꯥꯎꯖꯜꯂꯛꯑꯗꯤ ꯑ ꯍꯣ ꯑꯩ ꯍꯟꯗ꯭ꯔꯦꯁ ꯁꯦꯀꯦꯂꯦꯟ ꯑꯝꯇꯖꯨ ꯂꯩꯅꯤ
ꯋꯥꯈꯟꯗꯣ
ꯗ꯭ꯔꯤꯞ ꯇꯧꯅꯕ
ꯋꯥꯈꯟ ꯅꯨꯡꯉꯥꯢꯔ ꯂꯣꯏꯔꯦꯗ
ꯗꯔꯪ ꯗ꯭ꯔꯪ ꯗ꯭ꯔꯪꯪꯪ ꯗꯔ꯭ꯪ ꯗꯔ꯭ꯪ
ꯀ꯭ꯌꯥ ꯍꯥꯏꯅꯣ ꯂꯤꯁꯤꯡ ꯌꯥꯡꯈꯩ ꯍꯥꯢꯔꯣ
ꯂꯤꯁꯤꯡ ꯌꯥꯡꯈꯩꯔ ꯀꯩꯅꯣꯝ ꯑꯣꯏꯕꯅꯦ
ꯎꯝ
ꯌꯥꯡꯈꯩꯔ ꯑꯩꯠꯇꯤ ꯊꯥꯎꯖꯟꯂꯥꯥ ꯀꯩꯅꯣ ꯀꯥꯎꯔꯦ
ꯎꯝ ꯎꯝ
ꯗꯦ ꯀꯣꯜ ꯃꯊꯪꯅꯗꯤ ꯇꯥꯛꯁꯁꯦ ꯀꯣꯜ ꯂꯥꯛꯇ꯭ꯔꯗꯤ ꯐꯅꯤꯗꯥ ꯑꯥꯗꯗꯤ ꯀꯣꯜꯗꯣ ꯃꯇꯝ ꯂꯩꯗꯧ ꯃꯥꯟꯗꯦ
ꯅꯨꯡꯗꯥꯡꯗ
ꯅꯨꯃꯤꯗꯥꯡꯗ ꯌꯨꯝꯒ ꯋꯥꯔꯤ ꯁꯥꯟꯅꯕ ꯈꯣꯠꯅꯕ ꯍꯥꯏꯕ ꯑꯃ ꯂꯩ
ꯎꯝ
ꯌꯥꯕꯨꯗꯤ ꯌꯥꯔꯦ ꯃꯤꯅꯤꯠ ꯇꯔꯥ ꯇꯔꯥ ꯅꯣꯡꯃꯩ ꯃꯤꯅꯤꯠ ꯍꯥꯎꯋꯤꯅꯦ ꯗꯨꯁꯨ
ꯀꯨꯟ
ꯑꯟ ꯃꯌꯥꯡꯈꯩ ꯌꯥꯕꯨꯗꯤ ꯌꯥꯅꯤꯗ ꯊꯥ ꯑꯝ ꯃꯌꯥꯗꯤ ꯂꯥꯛꯀꯅꯤꯗ ꯌꯦꯡꯉꯖꯦ ꯀꯣꯜ ꯂꯥꯛꯇꯗꯤ ꯐꯥꯅꯤ ꯀꯣꯜ ꯒꯤꯖꯦ ꯇꯂꯦ ꯌꯥꯝ
ꯎꯝ
ꯑ ꯑꯩꯗꯤ ꯊꯟꯗ ꯂꯩꯔꯛꯇꯣꯢꯅꯤꯅ ꯆꯥꯕ ꯊꯛꯄ ꯂꯣꯏ ꯇꯧꯗꯣꯏꯅꯤ ꯊꯕꯛꯇꯣ
ꯎꯝ
ꯆꯤꯟꯗꯣꯏꯅꯦꯕ ꯗ ꯑꯩꯅ ꯅꯨꯄꯥꯅꯤ
ꯂꯩꯗꯁꯤ
ꯂꯩꯕꯨꯗꯤ ꯂꯩꯃꯤ ꯑꯗ ꯑꯩꯅ ꯄꯨꯜꯂꯞ ꯑꯗꯨꯢꯖꯨ ꯆꯥꯛ ꯊꯣꯡꯕ ꯈꯣꯠꯄꯗ ꯃꯤꯅ ꯁꯨꯝ ꯊꯣꯡꯍꯟꯕꯗ ꯌꯥꯄꯣꯟꯗꯦꯅ
ꯑꯩꯅ ꯊꯣꯡꯉꯛꯀꯅꯤ
ꯎꯝ
ꯐꯦꯃꯤꯂꯤ ꯑꯃ ꯂꯩꯕꯩ ꯇꯥꯢꯞ ꯇꯧꯔꯛꯇꯣꯏꯅꯦꯕ ꯄꯨꯔꯥ ꯊꯟꯅ ꯌꯨꯝ ꯄꯥꯟꯗꯣꯏꯅꯦꯕ ꯀꯣ